ꯍꯂꯣ ꯇꯥꯕꯅ ꯇꯥꯕꯅ ꯂꯣꯏꯔꯦꯗ ꯀꯔꯤ ꯃꯊꯦꯜ ꯇꯧꯒꯔꯅꯤ ꯉꯁꯤꯗꯤ
ꯈꯪꯗ꯭ꯔꯦ ꯀꯩꯅꯣ ꯉꯁꯤꯗꯣꯀꯣ
ꯌꯥꯝ ꯂꯥꯛꯑꯦ ꯑꯣ ꯍꯥꯔꯥꯎꯔꯝꯃꯅꯤ ꯏꯀꯣ ꯑꯁ ꯌꯦꯡꯉꯉꯗ ꯌꯦꯡꯉꯉꯗ ꯌꯦꯡꯉꯅ ꯃꯣꯏꯅ ꯑꯩꯈꯣꯏꯒꯤ ꯇꯥꯏꯞꯇ ꯃꯤ ꯑꯃ ꯌꯥꯝ ꯅꯨꯡꯁꯤꯕꯅꯦ ꯂꯨꯅ ꯇꯧꯕꯅꯦ ꯎꯝ ꯌꯥꯝ ꯂꯥꯛꯑꯦꯀꯣ ꯍꯣꯏ
ꯄꯤꯇ꯭ꯔꯨ ꯄꯤꯛꯔꯒꯀꯣ ꯌꯥꯝ
ꯌꯥꯝ ꯅꯨꯡꯁꯤꯌꯨꯅꯦ ꯇꯧꯕꯅꯦ ꯍꯣꯏ ꯃꯤ ꯁꯛ ꯐꯖ ꯐꯖꯕ ꯌꯥꯝ ꯂꯥꯛꯄꯅꯦ
ꯑ ꯑꯩꯈꯣꯏꯅ ꯃꯄꯥꯟꯗ ꯆꯥꯛ ꯆꯥꯛ ꯂꯦꯝꯕ
ꯍꯣꯏ
ꯃꯄꯥꯟꯗ ꯊꯝꯕ ꯑꯗꯣ ꯃꯣꯏꯗ ꯆꯠꯅꯤꯡꯕꯒꯤ ꯃꯤ ꯂꯩꯔꯒ ꯃꯤꯗꯣ ꯌꯦꯡ ꯌꯦꯡꯔꯒ ꯑꯗꯨꯝ ꯂꯥꯛꯔꯒ ꯆꯥꯕꯗꯣ ꯑꯩꯅ ꯐꯝꯃꯒ ꯌꯦꯡꯉꯦ
ꯅꯨꯡꯉꯥꯏꯕꯅꯦ ꯑꯩꯈꯣꯏꯗꯁꯨ ꯂꯥꯛꯑꯁꯨ ꯁꯤ ꯀꯩꯅꯣꯗꯣ
ꯎꯝ
ꯀꯩꯅ ꯀꯥꯎꯋꯦꯅꯦ ꯌꯣꯡꯗꯣ
ꯑꯥ
ꯑꯩꯈꯣꯏ ꯏꯆꯦꯗꯣ ꯑꯌꯨꯛꯇ ꯑꯗꯨꯝ ꯃꯥ ꯀꯣꯂꯦꯖ ꯆꯠꯂꯝꯗꯥꯏꯗ ꯍꯦꯛ ꯆꯥꯏꯕ ꯑꯗꯨꯒꯤ ꯂꯐꯣꯏꯒꯨꯝꯕꯗ ꯑꯣꯏꯅ ꯍꯦꯛ ꯄꯤꯖꯕꯒꯤ ꯑꯁ ꯑꯩꯕꯨꯗꯤ ꯌꯥꯝ ꯈꯪꯕꯅꯦ ꯃꯣꯏꯗꯣ
ꯑꯗꯣ ꯑꯩꯈꯣꯏꯗꯗꯤ ꯂꯐꯣꯏꯒꯨꯝꯕꯗꯣ ꯂꯩꯔꯕ ꯑꯗꯣ ꯑꯩꯅ ꯆꯥꯛ ꯂꯦꯝꯕꯗ ꯆꯥꯖꯁꯅꯨ ꯍꯥꯏꯅ ꯑꯗꯨꯝ ꯊꯝꯕꯤꯕ ꯑꯩꯅ
ꯀꯩꯅꯣ ꯇꯧꯕꯅꯦ ꯃꯣꯏꯗꯣ ꯑꯩꯈꯣꯏꯕꯨ ꯑꯗꯨꯝ ꯄꯤꯖꯔꯗꯤꯀꯣ ꯑꯩꯈꯣꯏꯕꯨ ꯃꯨꯟꯅ ꯌꯦꯡꯕꯅꯦ ꯑꯩꯈꯣꯏꯕꯨꯪ ꯀꯨꯝ ꯀ ꯇꯠꯇ
ꯑꯣ ꯑꯗꯣ ꯃꯣꯏꯗꯣ ꯌꯥꯝ ꯁꯥꯔ ꯈ꯭ꯔ
ꯈꯔ ꯈꯔ ꯆꯠꯈ꯭ꯔꯦꯅꯦ ꯑꯗꯨ ꯌꯥꯝ ꯅꯨꯡꯁꯤꯕꯅꯦ ꯑꯗꯨ ꯃꯆꯥꯒ ꯃꯆꯥꯒ ꯀꯩꯅꯣꯒꯁꯦ ꯌꯥꯝ ꯂꯨꯅ ꯇꯧꯕꯅꯦꯕ ꯅꯍꯥꯟꯁꯨ ꯑꯩꯈꯣꯏꯒꯤ ꯇꯦꯔꯦꯁ ꯃꯊꯛꯀꯤꯗꯣ
ꯎꯝ
ꯑꯗꯨꯗ ꯌꯦꯡꯛꯄ ꯀꯥꯟꯗ ꯑꯁ ꯃꯃꯥꯅ ꯃꯆꯥ ꯄꯔ ꯂꯩꯔꯝꯕ ꯋꯥꯅꯤꯗ ꯌꯥꯝ ꯅꯨꯡꯁꯤꯌꯨꯅꯦ
ꯑꯁ ꯃꯆꯥ ꯃꯆꯥ ꯄꯨꯕꯗꯣ ꯑꯁ
ꯌꯥꯝ ꯅꯨꯡꯁꯤꯌꯦ ꯃꯃꯥꯡꯉꯦꯇ ꯍꯣꯏꯅꯦ ꯇꯧꯕꯅꯦ
ꯑ ꯌꯦꯒꯅꯅ ꯑꯩꯈꯣꯏ ꯂꯩ
ꯍꯗ ꯃꯥ ꯊꯔꯒ ꯌꯦꯡꯃꯤꯅꯦ ꯎ ꯑꯗꯨꯗꯤ ꯌꯥꯝ ꯅꯨꯡꯉꯥꯏꯦꯅꯦ ꯑ ꯑꯗꯨ ꯇꯧꯕꯅꯦ
ꯃꯄꯥꯟꯗ ꯑꯁ ꯃꯇꯝ ꯂꯦꯜꯂꯤꯅꯦ ꯑꯗꯣ ꯌꯦ
ꯌꯦꯣꯡ ꯌꯦꯡꯅꯨꯒ ꯅꯨꯡꯉꯥꯏꯕꯅꯦ ꯑꯗꯨꯅ ꯑꯩꯁꯨ ꯌꯦꯡꯉꯨ ꯅꯍꯥꯟꯗꯒꯤ ꯂꯩꯕꯗꯣ ꯅꯣꯡꯃꯅꯥ ꯍꯧꯗꯣꯡ ꯌꯦꯡꯉꯅꯤꯀꯣ ꯅꯣꯡꯃꯁꯨ ꯍꯧꯗꯣꯡ ꯑꯅꯤꯗ ꯑꯩꯈꯣꯏꯒꯤ ꯊꯣꯡꯒꯥꯟꯗ ꯐꯝꯃꯒ ꯂꯩꯑꯕ ꯐꯝꯃꯒ ꯑꯗꯨꯝ ꯍꯧꯗꯣꯡ ꯑꯅꯤꯅꯤ ꯍꯥꯏꯔꯁꯨ ꯌꯥꯝ ꯅꯨꯡꯁꯤꯅꯅ ꯂꯩꯕ ꯗꯣ
ꯑ
ꯑꯃꯅ ꯑꯃꯨꯕ ꯑꯃꯅ ꯑ ꯈꯔ ꯉꯧ ꯇꯛ ꯉꯧꯔꯒ ꯇꯧꯋꯦꯕ ꯃꯁꯛꯁꯨ ꯑꯗꯨꯝ ꯐꯖꯩꯑꯕ
ꯎꯝ
ꯃꯣꯏꯅꯤꯗꯣ ꯌꯥꯝꯅ ꯍꯥꯏꯗꯤ ꯐꯝꯃꯤꯟꯅꯕꯗꯣ ꯌꯥꯝ ꯅꯨꯡꯁꯤꯅ ꯐꯝꯅꯔꯝꯃꯦ ꯃꯃꯥꯏ ꯑꯣ ꯍꯗꯣꯡ ꯍꯦꯛ ꯂꯥꯟꯕ ꯂꯣꯏꯔꯒ ꯍꯨꯏꯁꯨ ꯑꯃ ꯂꯥꯛꯄ ꯑꯗꯨ ꯃꯥꯅ ꯋꯤꯟꯗꯣꯗ ꯂꯦꯞꯄ ꯂꯩꯔꯝꯕ ꯑꯩꯅ ꯑꯩꯒꯤ ꯈꯨꯠ ꯇꯤꯡꯊꯣꯛꯄ ꯑꯗꯨ ꯑꯩꯗꯤ ꯈꯪꯗꯦ ꯅꯨꯡꯁꯤꯕꯒꯤ ꯆꯤ ꯀꯦꯔꯥꯁꯨ ꯈꯟꯗꯦꯕ ꯀꯣ ꯁꯣ ꯃꯥꯁꯦ ꯑꯩꯒꯤ ꯈꯨꯠꯇꯣ ꯃꯥꯒꯤ ꯈꯨꯠ ꯄꯤꯔꯛꯑꯦ ꯑ ꯀꯦꯃꯣ ꯎꯁꯤꯕ꯭ꯔ ꯈꯥꯟꯗꯦ
ꯎꯝ ꯑꯩꯈꯣꯏꯔꯣꯝꯗ ꯍꯧꯗꯣꯡꯕꯨꯗꯤ ꯂꯥꯛꯑꯦꯕ ꯑꯗꯣ ꯃꯣꯏꯣꯏꯒꯤ ꯍꯧ ꯗꯉ ꯃꯁꯥꯏꯦꯝ ꯊꯤ ꯃꯕ
ꯀꯩꯗꯧꯕ꯭ꯔꯣ ꯃꯨꯕ꯭ꯔꯣꯕ ꯂꯥꯛꯅꯦ ꯑꯣ ꯑꯣ ꯃꯁꯛ ꯑꯗꯨꯝ ꯈꯔ ꯅꯨꯡꯁꯤꯕꯀꯣ
ꯑꯥ ꯃꯨꯕꯒ ꯀꯔꯤ ꯑ ꯀꯩꯅꯣ ꯃꯆꯨ ꯑꯃ ꯋꯥꯏꯛ ꯆꯠꯄꯗꯣ ꯑꯗꯨꯗꯤ ꯑ ꯌꯥꯝ ꯅꯣꯏꯔꯒ ꯂꯥꯛꯑꯦ ꯑꯗꯨꯗꯤ ꯑꯩ ꯌꯥꯝ ꯅꯨꯡꯁꯤꯔꯒ
ꯁꯤꯒ
ꯀꯥꯎꯔꯒ ꯀꯩꯅꯣ ꯑꯆꯥꯄꯣꯠ ꯄꯤꯖꯕ ꯑꯗꯣ ꯑꯃꯨꯛꯀ ꯂꯥꯛꯇ꯭ꯔꯤꯅꯦ ꯑꯃ
ꯑꯣ ꯍꯧꯗꯣꯡꯗꯣ ꯑꯁ ꯑꯩꯈꯣꯏꯅ ꯂꯥꯛꯇꯤ ꯂꯥꯛꯈꯤꯅꯦꯗ ꯑꯩꯈꯣꯏꯅ ꯆꯤꯡꯗ ꯏꯃꯥꯟꯅꯕꯤ ꯑꯩꯅ ꯌꯥꯝꯅ ꯂꯨꯅ ꯇꯤꯟꯅꯕ ꯇꯝꯒꯤ ꯏꯃꯥꯟꯅꯕꯤ ꯑꯃ ꯂꯩꯌꯦꯕ
ꯑꯥ
ꯑꯗꯨ ꯂꯥꯛꯄꯗꯨꯗ ꯏꯃꯥꯟꯅꯕꯤ ꯃꯣꯏ ꯑꯁ ꯃꯣꯏ ꯃ ꯃꯄꯥ ꯃꯄꯥꯅꯁꯨ ꯑꯩꯉꯣꯟꯗ ꯌꯥꯝ ꯅꯨꯡꯁꯤꯅ ꯂꯨꯅ ꯇꯧꯋꯦꯕ ꯑꯗꯨ ꯃꯣꯏꯅ ꯑꯩꯒꯤꯗꯃꯛ ꯀꯩꯅꯣ ꯄꯤꯌꯦꯕ ꯑ ꯍꯨꯏ ꯑꯍꯨꯝꯗꯣ ꯅꯣꯏ ꯌꯨꯝꯗ ꯂꯣꯏꯔꯨꯁꯣ ꯍꯥꯏꯅ ꯄꯤꯔꯛꯄ ꯑꯁ ꯍꯥꯏꯕꯗꯤ ꯑꯩꯕꯨ ꯌꯥꯝ ꯈꯟꯕꯅꯦꯕ ꯑꯩꯅ ꯂꯥꯛꯑꯗꯤ ꯍꯔꯥꯎꯕꯒꯤ ꯃꯃꯩꯗꯣ ꯀꯩꯅꯣ ꯇꯧꯔꯒ ꯗꯥꯟꯁ ꯇꯧꯔꯒ ꯀꯣ ꯆꯣꯡ ꯆꯣꯡ ꯂꯩ ꯑꯗꯨ ꯐꯤꯔꯣꯝ ꯐꯖꯕꯒ ꯍꯥꯞꯄ ꯌꯥꯕ ꯅꯠꯇꯦ ꯃꯣꯏ ꯃꯃꯥꯅ ꯂꯣꯏꯅ ꯈꯣ ꯊꯛꯄꯤꯅ ꯈꯪꯕ꯭ꯔꯥ ꯁꯅꯨꯡꯗꯤ ꯌꯥꯝ ꯅꯨꯡꯁꯤꯕ ꯁꯥꯊꯤꯗꯤ ꯌꯥꯝ ꯁꯥꯊꯤꯕ
ꯑ ꯑꯗꯨꯝ ꯇꯧꯅꯦ ꯑꯩꯈꯣꯏ ꯏꯕꯨꯡꯒꯤ ꯍꯨꯏꯁꯨ ꯌꯥꯝ ꯅꯨꯡꯁꯤꯕ ꯑꯃ ꯂꯩꯕꯅꯦ ꯑꯗꯣ
ꯎꯝ
ꯊꯣꯛꯣꯄ
ꯑꯁ ꯅꯨꯡꯉꯥꯏꯇꯦꯍꯦ ꯑꯗꯨꯗꯤ
ꯎꯝ ꯑꯗꯨꯗꯣ ꯏꯅꯥ ꯃꯥꯗ ꯀꯞꯅꯦ ꯃꯥꯃ ꯅꯨꯡꯁꯤꯕꯒ
ꯍꯣꯏ ꯃꯥꯛꯇꯗꯤ ꯑꯗꯨꯝ ꯁꯥ ꯁꯟ ꯑꯣꯏꯔꯁꯨ ꯑꯩꯈꯣꯏꯅ ꯌꯥꯝꯅ ꯂꯨ ꯃꯣꯏꯅꯁꯨ ꯌꯥꯝ ꯑꯩꯈꯣꯏꯕꯨ ꯌꯥꯝ ꯈꯪꯕꯅꯦꯕ ꯋꯥ ꯑꯩꯈꯣꯏꯅ ꯌꯥꯝꯅ ꯂꯨꯅ ꯇꯧꯕꯁꯦꯀꯣ ꯃꯣꯏꯁꯦ ꯌꯥꯝꯅ ꯈꯪꯕꯅꯦꯕ ꯑꯁ ꯃꯠꯇꯗꯤ ꯑꯩꯁꯨ ꯎꯝ ꯑꯗꯨꯝ ꯃꯔꯛꯇ ꯍꯪꯉꯣꯏꯒꯨꯝꯕ ꯑꯩꯗꯤ ꯍꯪꯉꯣꯏꯗꯤ ꯀꯩꯅꯣ ꯇꯧꯋꯦꯕꯀꯣ
ꯎꯝ
ꯑꯗꯨꯝ ꯂꯧ ꯎꯕꯗ ꯆꯠꯂꯗꯤ ꯍꯪꯉꯣꯏꯁꯨ ꯌꯥꯝ ꯅꯨꯡꯁꯤ ꯅꯨꯡꯁꯤꯕꯥꯎ ꯃꯆꯥ ꯃꯆꯥ ꯆꯣꯡꯂꯛꯇ꯭ꯔꯥ ꯑꯗꯨꯗꯤ ꯍꯦꯛ ꯍꯦꯛ ꯇꯥꯟꯊꯣꯛꯄꯅꯤ ꯑꯦ ꯅꯨꯡꯁꯤꯕ ꯀꯣ ꯑꯩꯅ ꯍꯪꯉꯣꯏ ꯈꯛ ꯅꯠꯇꯦ ꯎꯝ ꯀꯩꯅꯣꯗꯣ
ꯀꯛꯆꯦꯡ ꯃꯆꯥ ꯃꯆꯥꯁꯨ ꯃꯔꯛꯇꯗꯤ ꯀꯛꯆꯤꯡꯁꯨ ꯄꯔꯦꯡ ꯄꯔꯦꯡ ꯆꯠꯄꯗ ꯎꯑꯦꯀꯣ
ꯑꯥ
ꯗꯤ ꯑꯩꯗꯤ ꯀꯛꯆꯤꯡꯁꯨ ꯑꯁ ꯃꯣꯏꯁꯨ ꯃꯣꯏꯒꯤ ꯎꯝ ꯌꯨꯝ ꯀꯩ ꯂꯩꯔꯝꯅꯤ ꯀꯥꯏ ꯃꯔꯛꯇ ꯈꯟꯕꯅꯦ ꯈꯜꯂꯒ ꯍꯦꯛꯇ ꯍꯥꯠꯇ ꯄꯤꯔ ꯇꯥꯟꯊꯣꯛꯏꯅꯦ
ꯎꯝ ꯑꯣꯍꯣ ꯏꯣ ꯅꯃ ꯑꯗꯨ ꯅ ꯁꯤꯤ ꯃꯅꯤ ꯑꯗꯨꯩꯅ ꯃꯥꯗ ꯃꯆꯥ ꯂꯩꯔꯕ ꯀꯥꯟꯗꯗꯤ ꯃꯥ ꯍꯨꯏꯗꯣ ꯌꯥꯝ ꯐꯖꯅ ꯌꯣꯛꯑꯦꯕ
ꯍ
ꯃꯗꯣ ꯌꯥꯝ ꯅꯨꯡꯁꯤꯕ ꯃꯥꯜꯂꯦ ꯑꯗꯣ ꯑꯩꯒꯤ ꯏꯕꯨꯡꯅ ꯌꯣꯟ ꯊꯣꯛꯄ ꯃꯇꯝꯗ ꯃꯥ ꯀꯞꯄꯒ ꯂꯩ
ꯍꯣꯏꯅꯦ ꯍꯨꯏꯒꯨꯝꯕꯁꯦ ꯑꯩꯈꯣꯏꯅ ꯌꯥꯝꯅ ꯑꯩꯈꯣꯏꯅ ꯂꯨꯅ ꯈꯟꯕꯅꯤꯅ ꯃꯣꯏꯁꯨ ꯑꯩꯈꯣꯏꯕꯨ ꯌꯥꯝ ꯂꯨꯅ ꯅꯨꯡꯁꯤꯅ ꯇꯧꯋꯦꯕ
ꯎꯝ
ꯂꯩꯇꯕ ꯀꯥꯟꯗ ꯏꯁꯥꯗ ꯀꯩꯅꯣꯝꯃ ꯐꯥꯎꯕꯅꯦꯕꯀꯣ ꯅꯨꯡꯁꯤꯃꯟꯕꯒꯤ ꯏꯁ ꯅꯪ
ꯇꯝꯕꯤꯕꯒꯤ
ꯑꯗꯨꯕꯨꯗꯤ ꯂꯥꯏꯑꯦ ꯍꯨꯏ ꯐꯥꯎ ꯂꯥꯏꯔꯦ ꯑꯩꯗꯤ ꯁꯟ ꯑꯩꯈꯣꯏꯒꯤ ꯁꯟ
ꯑꯥ
ꯁꯟ ꯑ ꯑꯩꯈꯣꯏꯒꯤꯅꯦ ꯍꯥꯏꯗꯤ ꯂꯣꯏ ꯅꯨꯡꯁꯤꯗ꯭ꯔꯣ ꯑꯩꯈꯣꯏꯒꯤ ꯁꯟꯅꯦ ꯑꯃꯨꯅ ꯂꯥꯛꯑꯦ ꯅꯨꯡꯁꯤꯕꯅꯦ ꯅꯣꯏꯁꯨ ꯂꯐꯣꯏꯔꯛꯏꯅꯦ ꯐꯖꯕ ꯂꯐꯣꯏꯒꯨꯝꯕ ꯄꯤꯔꯗꯤ ꯃꯣꯏꯁꯤ ꯌꯥꯝ ꯍꯔꯥꯎꯕꯅꯦꯕ
ꯑ ꯂꯐꯣꯏꯗꯤ ꯂꯩꯇꯦ ꯑꯩꯈꯣꯏ
ꯑꯩꯈꯣꯏꯗꯤ ꯍꯦꯟꯅꯗꯣ ꯁꯦꯡꯕꯅꯦ ꯃꯣꯏꯗꯤ ꯐꯖꯅ ꯅꯥ ꯅꯥ ꯈꯣꯛꯇꯣꯛꯑꯒ ꯆꯥꯕꯅꯦ ꯑꯗ ꯅꯍꯥꯟ ꯑꯩꯅ ꯑꯍꯥꯟꯕꯗꯗꯤ ꯍꯣꯏ ꯑꯩꯈꯣꯏꯔꯣꯝꯗꯗꯤ ꯌꯣꯡꯁꯦ ꯄ ꯂꯩꯇꯦꯅ ꯑꯗꯨ ꯌꯦꯡꯣꯟꯗꯣ ꯈꯣꯛꯑꯒ ꯌꯥꯝ ꯃꯥꯟꯗꯦꯕ ꯑꯗꯨꯒꯤ ꯅꯍꯥꯟ ꯑꯩꯅ ꯄꯤꯕ ꯀꯥꯟꯗꯗꯤ ꯑꯩꯗꯣ ꯌꯦꯣꯡꯉꯦ ꯍꯥꯏꯅ ꯑꯗꯨꯝ ꯈꯔ ꯎꯝ ꯄꯠꯄꯗ ꯄꯤꯌꯦꯕ
ꯑꯥ
ꯁꯥꯗꯦ
ꯑꯗꯣ ꯑꯐꯕ ꯔꯣꯝꯗ ꯍꯩꯌꯦ ꯃꯣꯏꯁꯨ ꯅꯨꯡꯁꯤꯌꯦ
ꯑꯥ ꯑꯁ ꯌꯥꯝ ꯂꯥꯛꯑꯦ ꯍꯧꯖꯤꯛꯀ ꯍꯧꯖꯤꯛꯁꯨ
ꯑꯗꯣ ꯑꯩꯈꯣꯏꯅꯀꯣ ꯀꯧ ꯑꯗꯨꯝ ꯑꯩꯈꯣꯏꯅ ꯀꯔꯤꯁꯨ ꯇꯧꯕꯤꯗ꯭ꯔꯗꯤ ꯂꯥꯛꯇꯣꯏꯅꯦ ꯃꯣꯏꯗꯣ ꯏꯁꯅꯍꯥꯟ ꯑꯩꯈꯣꯏꯅ ꯌꯨꯝ ꯃꯅꯨꯡ ꯍꯥꯡꯗꯣꯛꯄ ꯀꯥꯟꯗ ꯌꯨꯝ ꯃꯅꯨꯡ ꯆꯪꯉꯒ ꯆꯥꯏꯕꯤꯔꯤꯅꯦ ꯃꯣꯏꯅ
ꯑꯣ ꯏ ꯋꯥ ꯂꯥꯛꯑꯔꯗꯤꯅꯣ ꯄꯨꯝꯕꯗꯣ ꯊꯤꯡꯉꯣ ꯍꯌꯦ ꯏꯆꯦꯅ ꯑꯩꯅ ꯊꯤꯡꯕꯤꯕ
ꯎꯝ
ꯀꯔꯤ ꯀꯔꯤꯅꯣ ꯂꯥꯎꯔꯒ ꯆꯥꯏ ꯍꯥꯏꯕ꯭ꯔꯥ
ꯆꯥꯦꯕꯅꯦ ꯑꯦꯍ ꯍꯣꯏ ꯃꯅꯨꯡꯗ ꯂꯣꯏꯅ ꯃꯣꯏꯅ
ꯑꯥ
ꯇꯧꯕꯤꯕꯅꯦꯕ ꯍꯥꯏꯕꯗꯤ ꯃꯣꯏꯅ ꯁꯦꯔꯥꯟ ꯇꯨꯔꯥꯟ ꯂꯣꯏ ꯇꯧꯕꯤꯌꯦ
ꯃꯣꯏꯗ ꯎ ꯑꯦꯄꯣ ꯌꯨꯝ ꯑꯃꯒꯤ ꯑꯦꯄꯥꯜꯗꯤ ꯂꯧꯕ ꯃꯥꯜꯂꯦ ꯆꯥꯔꯒ ꯂꯩꯅꯦ ꯃꯁꯛꯅ ꯅꯨꯅꯤꯡꯕꯅ
ꯑ ꯅꯪ ꯃꯣꯏꯗꯣ ꯌꯦꯡꯉꯣꯀꯣ ꯃꯣꯏ ꯍꯥꯏꯗꯤ ꯃꯣꯏꯕꯨ ꯅꯥꯟ ꯑꯗꯨꯝ ꯐꯖꯅ ꯌꯦꯡꯉꯨꯕ
ꯑꯥ
ꯅꯪꯕꯨꯁꯨ ꯃꯥ ꯐꯖꯅ ꯌꯦꯡꯕꯅꯦ ꯌꯥꯝ ꯅꯣꯡ ꯃꯤꯡꯉꯨꯔꯦ
ꯍꯤ ꯇꯋꯥ꯭ꯔꯒ ꯌꯦꯟꯒ ꯂꯩꯕ ꯃ ꯃꯪ ꯇꯎꯕ꯭ꯔꯥ
ꯍꯣꯏ ꯍꯣꯏ ꯍꯥꯏꯗꯤ ꯑꯩꯈꯣꯏꯅ ꯃꯣꯏꯕꯨ ꯌꯦꯡꯕꯒꯤꯀꯣ ꯃꯣꯏꯁꯨ ꯑꯩꯈꯣꯏꯕꯨ ꯐꯖꯅ ꯌꯦꯡꯉ ꯂꯩꯕ ꯅꯦꯕ ꯑꯁ ꯇꯅꯤꯡꯕꯁꯤꯗꯤ ꯍꯥꯏꯗꯤ ꯅꯍꯥꯟꯁꯨ ꯌꯦꯡꯉꯝ ꯑꯃ ꯑꯩꯈꯣꯏꯒꯤ ꯊꯣꯡꯅꯥꯕ ꯂꯥꯛꯑꯦ ꯑꯩꯅ ꯇꯍꯥꯟ ꯇꯥꯟꯊꯣꯛꯄꯤꯗꯕ ꯑꯩꯁꯨ ꯃꯥ ꯑꯗꯨꯝ ꯌꯦꯡ ꯂꯩꯕ ꯃꯥꯁꯨ ꯑꯩꯉꯣꯟꯗ ꯑꯃꯇꯣꯛ ꯀꯣꯛꯅ ꯌꯦꯡ ꯂꯩꯑ ꯀꯣꯏꯅꯤꯁꯦ ꯃꯤ ꯑꯃ ꯃꯥ ꯑꯗꯨꯝ ꯌꯦꯡꯅꯔ ꯂꯩꯌꯦꯦ ꯑꯗꯨꯒꯤꯅꯦ ꯑꯩꯅ ꯍꯥꯏꯗꯤ ꯌꯥꯝ ꯐꯝꯍꯟꯕꯒꯤꯅ ꯂꯐꯣꯏ ꯤꯖꯕ
ꯑꯗꯨꯗ ꯀꯥꯥꯟꯖꯦꯦ ꯑꯗꯨ ꯑꯣꯏꯔꯗꯤ ꯍꯧꯖꯤꯛꯀꯥꯟꯁꯤꯦ ꯅꯪ ꯌꯦꯣꯡꯒ ꯇꯤꯟꯅ ꯋꯥꯣ ꯃꯥꯂꯦꯅꯦ
ꯑ ꯌꯦꯣꯡꯁꯦ ꯏꯃꯥꯟꯅꯕꯤ ꯏꯃꯥꯟꯅꯕ ꯇꯥꯔꯦ ꯅꯨꯡꯁꯤꯃꯟꯗꯅ
ꯑ ꯃꯣꯏꯁꯨꯨꯋꯥꯔꯤ
ꯑꯣꯗꯤꯦꯗꯤꯉꯥꯏꯗꯕꯀꯣ ꯋꯥ ꯇ ꯑꯣꯏꯗꯤꯦ ꯍꯣꯏ ꯑꯗꯣ ꯑꯗꯨ ꯑꯣꯏꯔꯗꯤ ꯑꯁ ꯃꯣꯏꯗꯤ ꯆꯥꯕꯗ ꯊꯛꯄꯗ ꯃꯁꯥ ꯍꯥꯒꯠꯆꯕ ꯈꯣꯠꯄ ꯑꯄꯒꯨꯝꯕꯗꯨꯁꯨ ꯀꯩꯅꯣ ꯌꯥꯝ ꯃꯥꯟꯕꯅꯦ ꯃꯤ ꯌꯥꯝ ꯃꯥꯟꯕꯅꯦ ꯅꯨꯡꯁꯤꯕꯅꯦ
ꯑꯣ ꯃꯆꯥ ꯃꯆꯥ ꯄꯤꯛꯇ꯭ꯔꯣ ꯄꯤꯛꯄ ꯄꯨꯔꯒ ꯂꯥꯛꯄꯗꯣ ꯑꯁ ꯅꯨꯡꯁꯤꯕꯅ
ꯍꯣꯏ ꯃꯈꯣ ꯃꯨꯈꯣꯁꯨ ꯅꯨꯡꯁꯤꯕꯅꯦ
ꯑ ꯃꯆꯥꯒꯤ ꯃꯥꯏꯗꯣ ꯌꯥꯝ ꯉꯥꯎꯔꯒ ꯂꯥꯛꯏꯅꯦ
ꯑꯥꯎ ꯃ ꯑꯇꯣꯞ ꯐꯖꯥꯕꯅ ꯂꯣꯏꯕꯗ ꯌꯦꯡꯉꯣ
ꯑ
ꯣꯃꯨꯒ ꯐꯖ ꯑꯣ ꯅꯨꯡꯁꯤꯕꯅꯦ ꯑꯩꯁꯨ ꯅꯍꯥꯟ ꯃꯣꯏꯒꯤ ꯃꯈꯣꯡ ꯃꯈꯨꯠ ꯌꯦꯡꯉꯒ ꯅꯨꯡ ꯁꯤꯕꯁꯤꯗꯤꯀꯣ
ꯃꯣꯏꯒꯤ
ꯈꯨꯠꯁꯦ ꯑꯩꯒꯤ ꯈꯨꯠꯇꯒꯤ ꯍꯦꯟꯅꯅ ꯍꯣꯠꯖꯔꯕꯅꯦ ꯄꯜ ꯇꯉꯅꯦ ꯍꯥꯏ ꯑꯃꯈꯡ ꯉ ꯠꯒꯨꯝꯕ ꯑꯩꯈꯣꯏꯗ ꯍ ꯊꯣꯏꯗꯒꯤ ꯌꯥꯝ ꯍꯦꯜꯂꯦꯗ ꯐꯖꯕꯗꯤ
ꯎꯝ
ꯑꯗꯅꯦꯦ ꯑꯁ ꯃꯣꯏꯗꯤ ꯎꯝ ꯎꯝ ꯃꯣꯏꯒꯤ ꯃꯔꯨꯞꯀꯨꯝꯕ ꯃꯔꯨꯞꯀꯨꯝꯕꯗꯤ ꯃꯣꯏ ꯑꯅꯤ ꯑꯍꯨꯝ ꯍꯦꯛ ꯍꯦꯛ ꯄꯨꯟꯗ꯭ꯔꯥ ꯑꯗꯨꯝ ꯄꯨꯟꯕꯁꯨ ꯌꯥꯝ ꯅꯨꯡꯁꯤ ꯅꯨꯡꯁꯤꯅ ꯄꯨꯜꯂ ꯂꯩꯕꯅꯤ ꯍꯥꯏꯗꯤ ꯑꯇꯣꯞꯄ ꯁꯥ ꯁꯥꯁꯟꯒꯨꯝ ꯇꯧꯗꯕꯅꯦꯕ ꯃꯤꯏꯕꯒꯤ ꯇꯥꯏꯞꯇꯀꯣ ꯐꯝꯃꯤꯟꯅꯔꯒ ꯑꯩꯈꯣꯏꯕꯨ ꯌꯦꯡꯂꯡꯛꯄꯁꯤ
ꯃꯣꯏꯒꯤ ꯐꯝꯕ ꯐꯝꯕ ꯃꯑꯣꯡꯁꯨ ꯑꯩꯈꯣꯏ ꯊꯝꯕ ꯃꯑꯣꯒꯦ ꯆꯄꯟꯥꯏꯅꯦ
ꯍꯣꯏ ꯃꯗꯕꯗꯤꯦ ꯑꯩꯅ ꯑꯩꯅꯁꯨ ꯅꯪ ꯅꯍꯥꯟ ꯀꯩꯅꯣ ꯇꯧꯋꯦ ꯈꯣꯠꯂꯦ ꯍꯥꯏꯌꯦꯅ
ꯑꯥ
ꯑꯗꯨꯒꯤ ꯑꯩꯁꯨ ꯈꯪꯈ꯭ꯔꯕꯅꯦ ꯑꯣ ꯃꯥꯁꯨ ꯀꯩꯅꯣ ꯇꯧꯕꯩ ꯑꯣꯏꯔꯝꯃꯅꯤ ꯅꯪꯅ ꯑꯩꯅ ꯌꯣꯡꯂꯦ ꯍꯥꯏꯗ꯭ꯔꯥ ꯑꯗꯨꯒꯤꯅꯦ ꯑ ꯅꯪꯗꯨ ꯆꯠꯂꯝꯗꯣꯏ ꯌꯥꯝ ꯃꯥꯟꯕ
ꯑꯁ ꯌ ꯌꯣ ꯂꯥꯛꯄꯁꯤꯁꯨ ꯅꯨꯡꯉꯥꯏꯕꯅꯤꯗ
ꯍꯣꯏ ꯊꯕꯛ ꯂꯩꯕ ꯉꯥꯟ ꯍꯣꯏ ꯅꯪ ꯍꯣꯔꯦꯟ ꯅꯨꯡꯗꯥꯡꯗꯤ ꯄꯨꯕꯑꯒ ꯌꯦꯡꯉꯣꯏꯗ꯭ꯔꯣ
ꯈꯪꯗꯦꯅꯦ ꯕꯣꯕꯨ ꯌꯦꯡꯁꯤꯔꯥ ꯀꯔꯤ ꯃꯇꯝꯗꯨꯔꯣ
ꯑꯁ ꯅꯪꯁꯨ ꯍꯧꯖꯤꯛ ꯐꯕ ꯌꯦꯡꯗꯦ ꯄꯤꯗꯤꯗꯤ ꯀꯔꯝꯍꯥꯏꯅ ꯂꯦꯟꯂꯣ ꯌꯦꯡꯉꯣ ꯑꯁ
ꯑꯁ ꯚꯣꯜ ꯌꯦꯡꯒꯗꯤ ꯀꯣ ꯋꯥꯈꯜ ꯌꯥꯝ ꯋꯥꯏꯕ
ꯍꯉꯣ ꯑꯩꯅ ꯅꯨꯡꯁꯤꯕꯁꯤꯡꯗꯣ ꯄꯣꯛꯑꯦꯕꯀꯣ ꯑꯁ ꯑꯩꯅ ꯃꯊꯪꯒꯤꯗ ꯊꯦꯡꯅꯔꯁꯤꯀꯣ ꯀꯥꯏꯅ ꯋꯥꯈꯜꯗ ꯈꯟꯕ
ꯑꯣ ꯑꯗꯣ ꯑꯩꯅ ꯑꯩꯅ ꯄꯥꯝꯕ ꯈꯨꯗꯤꯡꯃꯛꯅꯣ ꯃꯣꯏꯗꯣ ꯉꯝꯗ꯭ꯔꯗꯤ ꯑꯩꯗꯤ ꯑꯁ ꯋꯥ ꯋꯥꯕꯗ ꯋꯥꯈ ꯋꯥꯗ
ꯑꯩ ꯍꯧꯖꯤꯛ ꯐꯥꯎ ꯈꯜꯂꯤꯗꯨꯗꯤ ꯋꯥꯈꯜꯗ
ꯍ ꯑꯗꯨꯒꯤ ꯑꯩꯗꯤ ꯌꯦꯡꯅꯤꯡꯗ꯭ꯔꯦ
ꯃꯣꯏꯗꯣ ꯑꯃꯨꯛ ꯈꯜꯂ ꯂꯩꯕꯅꯦꯕ
ꯈꯪꯗꯦ ꯄꯨꯛꯅꯤꯡ ꯁꯣꯟꯕꯒꯤꯔ ꯑꯗꯨꯒꯨꯝꯕ ꯎꯔꯁꯤ ꯈꯪꯅꯤꯡꯉꯤꯀꯣ
ꯍꯣꯏ ꯀꯞꯅꯤꯡꯉꯦ ꯃꯣꯏꯅ ꯉꯝꯅ ꯂꯩꯕꯗꯣ ꯀꯣ ꯌꯦꯡꯕ ꯅꯨꯡꯉꯥꯏꯖꯗꯦꯕ
ꯃꯣꯏꯁꯨ ꯐꯖꯅ ꯇꯧꯔꯁꯨꯀꯣ